ꯑꯁ ꯆꯤꯡꯉꯦꯗ ꯑꯣꯟꯊꯣꯛꯅꯁꯨ
ꯀꯩꯗꯧꯔꯤꯅꯣ
ꯑ ꯂꯥꯏꯔꯤꯛ ꯍꯩꯕꯅꯤꯅ ꯂꯥꯏꯔꯤꯛ ꯁꯨꯝ ꯄꯨꯊꯣꯛꯑꯒ ꯂꯩꯔꯝꯕ ꯂꯥꯏꯔꯤꯛ ꯍꯩꯕ ꯁꯥꯇ꯭ꯔꯅꯤꯅꯀꯣ
ꯑꯥ ꯑꯩꯅ ꯁꯨꯝ ꯎꯕꯩ ꯇꯥꯏꯞꯇ ꯇꯧꯋꯦꯕꯀꯣ ꯂꯥꯏꯔꯤꯛꯇꯣ ꯎꯗꯕ ꯑꯩꯗꯤ
ꯀꯩꯅꯣꯅꯦ ꯂꯥꯏꯔꯤꯛ ꯍꯩꯕ ꯁꯇ꯭ꯔꯥꯔꯤꯅꯤꯅꯦ ꯃꯌꯥꯝꯗꯩ ꯁꯨꯝ ꯇꯣꯡꯉꯥꯜꯂꯛꯀꯅꯤ ꯃꯌꯥꯝ ꯀꯅꯥꯝ ꯄꯨꯊꯣꯛꯅꯗꯕꯅꯤ ꯁꯨꯝ ꯑꯩ ꯈꯤꯇꯪ ꯑꯣꯏꯔꯝꯅꯤꯗ ꯅꯪ ꯎꯕꯗꯣ
ꯑꯣ ꯂꯥꯏꯔꯤꯛ ꯈꯛꯇꯪ ꯄꯨꯊꯣꯛꯄ ꯄꯥꯗꯤ ꯄꯥꯗꯕ ꯍꯥꯏꯇꯥꯔꯦ
ꯑ ꯀꯦꯁꯕꯨꯛꯇꯣ ꯄꯣꯁ ꯅꯤꯇꯦꯜꯗꯣ
ꯑꯥ
ꯀꯨꯟ ꯂꯣꯏꯔꯦꯕ ꯉꯁꯤ ꯁꯝꯃꯤꯠ ꯇꯧꯒꯦꯅ ꯑꯩꯁꯦ ꯑꯋꯥꯠ ꯑꯄꯥ ꯌꯦꯡꯕ
ꯋꯥꯎ ꯑꯩꯗꯤ ꯌꯥꯝꯅ ꯉꯛꯄ ꯍꯥꯏꯕ ꯑꯗꯨ ꯑꯣꯏꯌꯦ ꯅꯪꯅ ꯁꯨꯃꯥꯏꯅ ꯍꯣꯉꯛꯀꯅꯤ ꯍꯥꯏꯕꯁꯦ ꯑꯩꯗꯤ ꯊꯖꯔꯨꯗꯕꯅꯦ
ꯑꯁ ꯅꯥꯍꯗꯣ ꯐꯣꯝ ꯐꯤꯂꯞ ꯂꯥꯛꯄ ꯅꯨꯃꯤꯠꯇꯨꯗꯅꯦ ꯀꯣꯏ ꯆꯦꯟ ꯆꯦꯟꯅꯕ ꯃꯌꯥꯝꯗꯣ ꯎꯕꯗꯅꯦ ꯑꯩꯁꯦ ꯀꯞꯅꯤꯡꯕ ꯐꯥꯎꯈ꯭ꯔꯦꯕ ꯑꯗꯩ ꯑꯩꯁꯦ ꯂꯥꯏꯔꯤꯛ ꯇꯧꯅꯤꯡꯕ ꯑꯃ ꯐꯥꯎꯈ꯭ꯔꯦꯕ
ꯑꯥ ꯑꯗꯣ ꯈꯔ ꯈꯔ ꯑꯗꯣ ꯑꯩꯅ ꯁꯨꯝ ꯉꯛꯄ ꯍꯥꯏꯖꯔꯦ ꯉꯛꯆꯕ ꯍꯥꯏꯔꯦ ꯍꯥꯏꯇꯥꯔꯦꯅꯦ ꯍꯥꯏꯕꯗꯤ ꯢꯁꯨꯡ ꯏꯃꯥꯟꯅꯕꯤꯁꯦ ꯑꯃꯨꯛ ꯁꯨꯝ ꯐꯒꯠꯂꯛꯄꯁꯤꯗꯀꯣ ꯍꯥꯏꯗꯤ ꯃꯥꯡꯖꯤꯟ ꯁꯨꯝ ꯊꯥꯔꯛꯄꯁꯤꯗꯀꯣ ꯂꯥꯏꯔꯤꯛꯀꯤ ꯂꯝꯕꯤꯗ
ꯃꯥꯏ ꯄꯥꯛꯇꯣꯏꯅꯤꯗꯅ ꯑꯩꯅꯒ ꯐꯔꯛꯄ ꯍꯥꯏꯁꯦ
ꯍꯣꯏ ꯆꯨꯝꯃꯦ ꯆꯨꯝꯃꯦ ꯑꯗꯣ ꯑꯩꯒꯤꯗꯤ ꯄꯥꯛꯇꯧ ꯃꯥꯟꯗꯤ
ꯅꯠꯇꯦ ꯅꯠꯇꯦ ꯄꯥꯛꯇꯣꯏꯅꯦ ꯄꯥꯛ ꯄꯥꯛꯇꯣꯏꯅꯦ ꯍꯥꯏꯗꯤꯅꯦ ꯑ ꯀꯩꯍꯥꯢꯅꯤ ꯑꯜꯕꯤꯀꯥꯏ ꯃꯃꯥꯟꯅꯕꯤꯗꯨ ꯌꯥꯝ ꯎꯝ
ꯍ ꯍ ꯍꯨꯝ
ꯃꯥꯏ ꯃꯃꯥꯟꯅꯕꯤꯗꯣ ꯌꯥꯝ ꯐꯕꯅꯤꯍꯦꯅ ꯍꯥꯏꯅꯗꯣꯏꯅꯦꯕꯀꯣ ꯑꯗꯨꯗꯤ ꯅꯪ ꯅꯪ ꯑꯃꯗꯤ ꯄꯛꯏꯗꯅ
ꯎꯝ ꯎꯝ
ꯑꯗꯨꯅ ꯄꯥꯛꯆꯗꯣꯏꯅꯦꯕ ꯑꯗꯨ ꯁꯨꯝ ꯅꯪ ꯅꯥꯀꯟꯗꯒ ꯁꯨꯝ ꯌꯦꯡꯉꯨꯅꯤ ꯀꯩ ꯍꯥꯏꯅꯤ ꯃꯥꯏ ꯄꯥꯛꯑꯣꯏꯗꯕ ꯑꯉꯥꯡ ꯃꯌꯥꯝ ꯂꯩꯇ꯭ꯔꯅꯦ
ꯂꯩ ꯂꯩ ꯃꯥꯁꯨ ꯁꯨꯝ ꯈꯣꯡꯒꯥꯏ ꯆꯜꯂ ꯐꯝꯖꯔꯤꯖꯥꯠꯅꯤꯗ ꯐꯣꯟ ꯑꯃ ꯌꯦꯡꯉꯒ ꯉꯥꯏꯍꯥꯛ
ꯑꯍꯣꯏ ꯃꯥꯏ ꯄꯥꯛꯑꯔꯣꯏꯗꯕꯅꯦꯕꯁꯦ ꯃꯃꯤꯡꯇꯒꯤꯅꯦꯕ ꯄꯥꯛꯏꯁꯦ
ꯎꯝ ꯃꯥꯏ ꯃꯥꯏꯗ ꯁꯨꯝ ꯄꯥꯛꯊꯣꯔꯛꯄ ꯑꯗꯨꯗꯨꯒ ꯁꯨꯝ ꯃꯤꯡꯆꯠꯇꯣ ꯑꯗꯨꯗꯤ ꯄꯥꯜꯂꯛꯇꯕ ꯍꯥꯏꯇꯥꯔꯦ ꯃꯥꯟꯅꯃꯨꯛ ꯍꯣꯏ ꯃꯥꯏꯔꯣꯝꯗꯗꯤ ꯄꯥꯛꯂꯛꯄ ꯍꯣꯏ ꯆꯥꯕꯔꯣꯝꯗ ꯂꯥꯛꯑꯒꯗꯤ ꯃꯥꯏ ꯁꯨꯝ ꯄꯥꯛꯊꯣꯔꯛꯄ ꯍꯥꯏꯇꯥꯔꯦ ꯄꯥꯛꯄꯗꯤ
ꯃꯥ ꯁꯨꯝ ꯍꯣꯠꯅꯕꯕꯨꯗꯤ ꯌꯥꯝ ꯀꯟꯖꯕꯅꯤꯗ ꯗꯤꯁꯇꯤꯡꯁꯟꯕꯨꯗꯤ ꯑꯗꯨꯝ ꯂꯩꯖꯕꯅꯦ
ꯑꯃ ꯅꯪꯒꯤ ꯅꯥꯀꯟꯗꯁꯨ ꯃꯥꯏ ꯄꯥꯛꯄ ꯑꯉꯥꯡ ꯑꯃꯁꯝꯨ ꯂꯩ ꯃꯥꯜꯂꯤꯕꯣ
ꯑ ꯑꯩ ꯅꯥꯀꯟꯗ ꯐꯝꯕ ꯃꯥꯏ ꯄꯥꯛꯄꯁꯤꯁꯨ ꯀꯩꯅꯣꯅꯦ ꯃꯥꯁꯨ ꯑꯗꯨꯝ ꯊꯋꯥꯏꯗ ꯌꯥꯎꯕꯅꯦ ꯂꯥꯏꯔꯤꯛꯇ ꯃꯥ ꯑꯗꯨꯝ ꯏꯁꯦ
ꯃꯥꯁꯨ ꯍꯣꯠꯅꯕꯗꯤ ꯈꯔ ꯎꯏꯌꯦ ꯍꯟꯗꯛꯇꯤ ꯑꯩꯅ ꯁ ꯑꯃꯨ ꯌꯦꯡꯕ ꯀꯥꯟꯗ
ꯍꯣꯏ ꯍꯣꯠꯅꯖꯕꯅꯦꯅ ꯁꯨꯝ ꯁꯨꯝ ꯍꯣꯠꯅꯕꯗ ꯄꯣꯠ ꯑꯃꯁꯨ ꯆꯪꯕ ꯑꯗꯨꯗ ꯃꯥ ꯄꯣꯠꯇꯣ ꯇꯧ ꯇꯧꯅ ꯍꯣꯠꯅꯖꯩꯅꯦ
ꯑꯣ ꯃ ꯃꯥꯏ ꯄꯥꯛ ꯃꯥꯏ ꯄꯥꯛ ꯄꯥꯛ ꯃꯥꯏꯁꯦ ꯁꯨꯝ ꯄꯥꯛꯊꯣꯔꯛꯑꯦ ꯃꯥꯁꯨꯀꯣ ꯁꯨꯝ ꯑꯩꯅ ꯁꯨꯝ ꯌꯦꯡꯉꯨꯕ ꯈꯨꯗꯤꯡꯒꯤꯀꯣ ꯃꯥꯏ ꯁꯨꯝ ꯄꯥꯛꯄ ꯁꯨꯝ ꯍꯦꯟꯒꯠꯂꯛꯄ ꯍꯥꯏꯇꯥꯔꯦꯅꯦ ꯑꯗꯣ ꯐꯩ ꯃꯥꯏ ꯄꯥꯛꯏꯁꯦ ꯀꯔꯤꯁꯨ ꯑꯀꯥꯏꯕ ꯂꯩꯇꯦ ꯅꯠꯇ꯭ꯔꯥ ꯃꯥꯏ ꯄꯥꯛꯄ ꯍꯥꯏꯕꯁꯤꯃꯠꯇꯕꯨ
ꯑꯗꯣ ꯁꯨꯝ ꯇꯨꯝ ꯇꯨꯝꯅ ꯉꯥꯡꯉꯛꯄꯩ ꯃꯍꯨꯠꯇ ꯅꯪꯁꯨ ꯄꯥꯈꯟꯒꯦꯗꯤ ꯑꯗꯨꯝ ꯌꯥꯏꯀꯣ
ꯑꯁ ꯑꯩꯗꯤ ꯎꯝ ꯁꯐꯥꯏ ꯇꯧꯔꯨꯕꯒꯤ ꯑꯩꯈꯣꯏ ꯏꯁꯥꯁꯦꯀꯣ ꯏꯁꯥꯁꯦ ꯁꯦꯡꯇꯣꯛꯎꯕꯩ ꯑꯃꯣꯠꯄ ꯃꯤ ꯅꯠꯇꯕꯅꯤꯅꯀꯣ ꯏꯁꯥ ꯢꯁꯥꯖꯦ ꯁꯦꯡꯇꯣꯛꯎꯕꯒꯤ ꯁꯝ ꯉꯥꯏꯍꯥꯛꯇꯪ ꯏꯪꯍꯟꯕꯣꯏ ꯀꯩꯕꯣꯏ ꯂꯩꯕ ꯍꯥꯏꯇꯥꯔꯦꯅꯦ ꯑꯩꯁꯦ
ꯁꯨꯝ ꯎꯕꯗ ꯁꯐꯥꯏ ꯇꯧꯗ꯭ꯔꯃꯛ ꯇꯁꯨ ꯑꯗꯨꯝ ꯍꯤꯞꯄꯒ ꯃꯌꯥꯝꯅ ꯏꯟꯅꯕꯗ ꯗ꯭ꯔꯃꯥ ꯌꯦꯡꯉꯒ ꯇꯨꯝꯕꯣꯏ ꯀꯩꯕꯣꯏ
ꯑꯣ ꯑꯗꯨꯅ ꯑꯩꯁꯦ ꯍꯟꯗꯛ ꯃꯔꯛꯁꯦ ꯀꯩꯅꯣ ꯇꯧꯕ ꯍꯥꯏꯇꯥꯔꯦꯅꯦ ꯏꯁꯥꯁꯦ ꯈꯔ ꯅꯨꯡꯉꯥꯏꯈꯤꯗꯕ ꯅꯨꯡꯉꯥꯏꯇꯕ ꯑꯗꯨꯅ ꯈꯔ ꯑꯩꯁꯦ ꯏ ꯍꯥꯏꯗꯤ ꯍꯣ ꯆꯠꯅꯒꯦꯅ ꯈꯜꯂꯛꯑꯒ ꯑꯩꯈꯣꯏ ꯏꯁꯥꯁꯦ ꯉꯝꯗꯕꯒꯤꯀꯣ ꯏꯁꯥꯁꯦ ꯍꯧꯒꯠꯄꯁꯦ ꯂꯦꯡꯒꯠꯄꯁꯦ ꯉꯝꯗꯕ ꯍꯥꯏꯇꯥꯔꯦꯅꯦ ꯑꯗꯨꯗꯨꯒꯤ ꯂꯩ ꯖꯕ ꯍꯥꯏꯇꯥꯔꯦꯅꯦ ꯋꯥꯔꯧꯕꯤꯔꯣꯏꯀꯣ ꯑꯩ ꯉꯁꯤ ꯇꯧꯕꯩꯗꯃꯛꯇ ꯉꯔꯥꯡꯃꯛꯇꯁꯨ ꯑꯩ ꯏꯁꯥ ꯉꯝꯗ꯭ꯔ ꯁꯨ ꯑꯩ ꯏꯖꯔꯤ ꯅꯣꯏꯅ ꯑꯗꯨꯒ ꯀꯩꯅꯣ ꯆꯠꯂꯒ ꯂꯩꯔꯤꯉꯩ ꯃꯇꯝꯗꯀꯣ ꯑꯩ ꯏꯖꯩꯌꯦꯕ ꯏꯁꯥꯅ ꯍꯣꯠꯅꯖꯩꯌꯦꯕ
ꯍꯣꯏ ꯑꯗꯨ ꯐꯩꯌꯦ ꯑꯗꯨ ꯐꯩꯌꯦ ꯍꯣꯠꯅꯒꯗꯕꯅꯤ
ꯑꯍꯣꯏ ꯑꯗꯣ ꯑꯩꯒꯤ ꯑꯔꯥꯟꯕ ꯂꯝꯕꯦꯜ ꯀꯩꯁꯨ ꯎꯕꯤꯒꯅꯨ ꯏꯁꯨꯡ ꯏꯃꯥꯟꯅꯕꯤ ꯑꯃ ꯑꯣꯏꯅ ꯍꯥꯏꯖꯅꯤꯡꯕꯗꯤ
ꯑꯣ ꯎꯖꯔꯣ ꯑꯩꯅ ꯑꯥꯡ ꯑꯩꯅ ꯑꯩꯅ ꯁꯣꯏꯕ ꯑꯣꯏꯗꯣꯏꯅꯦꯀꯣ ꯍꯥꯏꯗꯤ ꯑꯩꯅ ꯉꯔꯥꯡ ꯎꯍꯧꯗꯕ ꯑꯩꯅ ꯁꯣꯏꯕ ꯑꯣꯏꯗꯣꯏꯅꯦꯕ
ꯃꯥꯅꯦ ꯃꯥꯅꯦ ꯃꯥꯅꯦ ꯀꯩꯒꯤꯅꯣꯗꯤ ꯔꯨꯝꯁꯦ ꯂꯩꯇꯦꯕ ꯅꯠꯇ꯭ꯔꯥ ꯑꯗꯨꯅꯅꯤꯅ ꯄꯣꯠꯁꯦ
ꯑꯩꯈꯣꯏ ꯉꯔꯥꯡ ꯀꯣꯏꯕ ꯆꯠꯂꯦꯕ ꯉꯔꯥꯡ ꯑꯗꯨꯅ ꯁꯣꯏꯕꯁꯦ ꯑꯩꯅ ꯁꯣꯏꯔꯦ ꯑꯗꯨꯝ ꯏꯔꯥꯟꯁꯦ ꯑꯗꯨꯝ ꯑꯦ
ꯅꯀꯟꯗꯩꯁꯦ ꯈꯔ ꯂꯥꯎ ꯈꯣꯡ ꯇꯧꯋꯦꯀꯣ ꯃꯥ ꯉꯥꯎꯁꯟꯅꯩꯅꯦ ꯃꯥꯏꯁꯦ ꯀꯩ ꯑꯇꯩ ꯀꯩꯝ ꯅꯠꯇꯦ ꯑꯇꯩꯒꯤ ꯅꯠꯇꯦ ꯃꯥ ꯉꯥꯎꯁꯟꯅꯩꯅꯦ ꯂꯩꯀꯥꯏꯒꯤ ꯌꯨ ꯌꯨꯉꯎꯕ
ꯑꯃꯥ ꯂꯩꯕꯗꯨꯁꯨ
ꯂꯩꯀꯥꯏꯒꯤ ꯅꯍꯥꯟꯒꯤ ꯌꯨ ꯉꯥꯎꯕꯩ ꯃꯆꯥꯗꯣ ꯑꯗꯨꯗꯨꯅꯦꯕ
ꯂꯩꯀꯥꯏ ꯌꯨ ꯉꯎꯕꯩ ꯃꯆꯥꯗꯣ ꯑꯣꯏ
ꯆꯩꯅꯒ ꯆꯩꯅꯒ ꯀꯣꯏꯇꯥꯟ ꯇꯥꯟꯅꯔ ꯀꯟꯕ ꯑꯉꯥꯡꯗꯣ ꯉꯥꯎ ꯑꯉꯥꯎ ꯉꯥꯎꯕꯅꯤ ꯃꯥꯁꯦ ꯈꯔ ꯂꯩꯈꯠꯄꯣꯏ ꯀꯩꯕꯣꯏꯗꯤ ꯇꯧꯕꯅꯦꯕ ꯑꯗꯣ ꯋꯥꯔꯧꯕꯤꯒꯅꯨ ꯃꯥꯅ ꯁꯨꯝ ꯅꯥꯀꯟꯗ ꯂꯥꯡꯁꯤꯜꯂꯛꯑꯒꯁꯨ ꯀꯩꯌꯦꯝꯇ ꯀꯩꯅꯣ ꯇꯧꯕꯤꯒꯅꯨ
ꯍꯣꯏ ꯑꯗꯨꯝ ꯃꯁꯥꯒꯤꯅꯦ ꯑꯗꯨꯝ ꯈꯟꯗꯣꯛꯑꯒꯦ ꯍꯥꯟꯗꯩꯩ ꯑꯗꯨꯝ
ꯍꯣꯏ ꯈꯟꯇꯣꯛꯑꯣ ꯈꯟꯇꯣꯛꯑꯣ ꯍꯥꯏꯕꯗꯤ ꯃꯥꯒꯤ ꯍꯩꯅꯕꯤꯅꯦꯕ ꯃꯁꯤꯗꯤ ꯃꯥꯒꯤ ꯍꯦꯕꯤꯠꯁꯦ ꯊꯥꯗꯣꯛꯄ ꯌꯥꯔꯔꯣꯏꯕ
ꯃꯥ ꯍꯥꯟꯅꯗꯒꯤ ꯑꯗꯨꯝ ꯇꯧꯔꯒ ꯂꯥꯛꯑꯕ ꯊꯕꯛꯅꯦꯕ ꯑꯗꯨ
ꯃꯥꯒꯤ ꯃꯥꯒꯤ ꯚꯣꯏꯁꯁꯦ ꯏꯛꯅꯣꯔ ꯇꯧꯕꯤꯌꯨꯕ ꯃꯌꯥꯝ ꯍꯥꯏꯕꯗꯤ ꯁꯨꯝ ꯅꯨꯡꯉꯥꯏꯇꯦꯕ ꯃꯉꯣꯟꯗ ꯆꯩꯕꯤ ꯉꯥꯡꯕꯤ ꯇꯧꯔꯒꯁꯨ ꯃꯥꯁꯦ ꯍꯩꯅꯕꯤꯁꯦ ꯁꯨꯝ ꯍꯦꯟꯀꯠꯂꯛꯄ ꯍꯦꯟꯀꯠꯂꯛꯑꯦꯕ ꯑꯗꯨꯅꯅꯦ ꯆꯩꯕꯤ ꯉꯥꯡꯕꯤꯗꯤ ꯇꯧꯕꯤꯒꯅꯣ ꯑꯉꯥꯡꯅꯤꯅ
ꯍꯣꯏ ꯃꯌꯥꯝꯒꯁꯨ ꯃꯥꯟꯅꯗꯕꯅꯤ ꯍꯦꯛ ꯂꯨꯅ ꯇꯧꯗꯕꯁꯨ ꯌꯥꯗꯕ
ꯌꯥꯗꯕ ꯍꯥꯏꯕꯗꯤ ꯃꯌꯥꯝꯗꯒꯤ ꯇꯧꯅꯔꯤꯕ ꯇ꯭ꯔꯤꯠꯁꯦ ꯁꯤꯗꯩ ꯍꯦꯟꯇꯣꯛꯅ ꯃꯥꯉꯣꯟ ꯇꯧꯗ꯭ꯔꯒꯗꯤ ꯌꯥꯗꯦꯕ ꯃꯥꯗꯤ ꯍꯦꯛꯇ ꯃꯥꯒꯤ ꯑ ꯑꯉꯥꯎ ꯂꯩꯅꯥ ꯗꯣ ꯍꯦꯛꯇ ꯂꯥꯛꯑꯦꯕ ꯎꯝ ꯑꯗꯨꯅ ꯋꯥꯔꯧꯕꯤꯔꯣꯏ ꯈꯔ ꯂꯥꯡ ꯈꯣꯠ ꯇꯧꯕꯒꯤꯗꯃꯛꯇ
ꯋꯥꯔꯧꯕꯥꯕꯨꯗꯤ ꯋꯥꯔꯧꯗꯦꯗ ꯑꯗꯣ ꯑꯩ ꯆꯥꯛꯇꯤ ꯌꯥꯝ ꯂꯥꯝꯃꯦ
ꯆꯥꯛꯄꯨꯗꯤ ꯑꯩꯁꯨ ꯂꯥꯝꯃꯦ ꯂꯥꯝꯕꯕꯨꯗꯤ ꯂꯥꯝꯕꯁꯦ ꯑꯗꯣ ꯈꯪꯗꯦ ꯇꯧꯔꯤꯁꯦ
ꯎꯝ ꯀꯩꯅꯣꯅꯦ ꯑ ꯉꯥꯛꯇꯪ ꯂꯩꯔꯒ ꯆꯥꯅꯕ ꯇꯧꯁꯦ ꯍꯥꯏꯗꯤ ꯄꯨꯡꯁꯤꯁꯨꯨ ꯃꯥꯄꯜ ꯃꯈꯥꯏ ꯁꯨꯝ ꯇꯁꯜꯂꯛꯄ
ꯎꯝ ꯑꯗꯨꯏꯗꯤ ꯀꯩꯝ ꯈꯜꯂꯨꯅꯣ ꯃꯄꯥꯟ ꯃꯈꯥꯏ ꯇꯥꯔꯗꯤ ꯇꯥꯔꯤꯁꯤꯅꯣ ꯀꯔꯤꯝ ꯀꯥꯏꯗꯦ ꯇꯥꯕꯕꯨꯗꯤ ꯍꯥꯏꯗꯤ ꯂꯣꯏꯁꯟꯕ ꯍꯥꯏꯕꯁꯤ ꯑꯩꯈꯣꯏ ꯃꯤꯠꯅ ꯀꯨꯞꯄꯗ ꯑꯗꯨꯝ ꯂꯣꯏꯁꯤꯟꯕ ꯉꯥꯛꯇꯦꯅꯦꯕ ꯆꯥꯛꯁꯤꯒꯤ ꯋꯥꯅꯦꯕ ꯆꯥꯛꯁꯤꯗ ꯃꯔꯨ ꯑꯣꯏꯅ ꯊꯝꯃꯒ ꯂꯣꯏꯔꯦ ꯄꯣꯠꯁꯦ
ꯆꯗ ꯆꯗ ꯌꯥ ꯀꯇ ꯥꯏꯅ ꯆꯥꯂ ꯈ ꯐꯦꯃꯁꯜꯒꯣꯁꯕꯅꯤ ꯃꯥ
ꯑꯥ ꯑꯥ ꯈꯪꯉꯦ ꯈꯪꯉꯦ ꯈꯪꯉꯦ ꯈꯪꯉꯦ ꯃꯥ ꯍꯧꯖꯤꯛ ꯆꯥꯛ ꯂꯧꯈꯠꯀꯦ ꯆꯥꯎꯈꯠꯂꯨꯁꯦ ꯀꯥꯢꯅ ꯑꯩꯉꯣꯟꯗ ꯍꯧꯔꯝꯕꯅꯦꯕ
ꯃꯥꯅ ꯍꯋꯥꯏ ꯊꯣꯡꯕꯁꯦ ꯍꯦꯛ ꯄꯨꯈꯠꯂ ꯂꯥꯛꯑꯦ ꯑꯗꯨꯒ ꯆꯥꯛꯁꯤꯅ ꯃꯤ ꯑꯇꯣꯞꯄꯅ ꯍꯦꯛ ꯄꯨꯈꯠꯂꯛꯑꯦꯅꯦ
ꯎꯝ ꯑꯣ ꯃꯥ ꯉꯝꯖꯗꯕꯒꯤ ꯇꯧꯔꯤ ꯑꯣꯏꯔꯝꯒꯅꯤ ꯑꯗꯣ
ꯕꯥꯇꯤꯟꯒꯨꯝꯕ ꯀꯩꯒꯨꯝꯕꯗꯤ ꯈꯔ ꯑꯗꯨꯝ ꯄꯨꯈꯠ ꯈꯣꯠꯈꯠꯄꯗꯤ ꯇꯧꯕꯅꯤ ꯃꯥ ꯉꯝꯖꯗꯕꯩꯗꯤ ꯉꯝꯖꯗꯕꯩꯅꯦ ꯃꯥꯁꯨ ꯍꯥꯏꯗꯤ ꯎꯝ ꯑ ꯃꯁꯥꯁꯤꯒ ꯆꯥꯎ ꯁꯥꯡꯉꯤꯁꯤꯒ ꯑꯩꯈꯣꯏꯒꯤ ꯎꯝ ꯆꯥꯟꯅꯗꯕꯗꯣ ꯉꯝꯗꯦꯒ ꯍꯥꯏꯔꯒꯗꯤ ꯑꯗꯨ ꯑꯣꯏꯕꯗꯤ ꯑꯣꯏꯕꯅꯤ ꯍꯣꯏ ꯊꯥꯖꯕ ꯊꯥꯖ ꯐꯥꯠꯇꯕꯅꯦꯕ ꯄꯣꯠꯁꯦ
ꯑꯩꯈꯣꯏꯅ ꯄꯨꯊꯣꯔꯛꯏꯁꯤꯅ ꯑꯗꯨꯝ ꯑꯗꯨꯝ ꯉꯝꯃꯦꯕ ꯑꯩꯈꯣꯏꯁꯤꯅ
ꯉꯝꯃꯦ ꯉꯝꯃꯦ ꯑꯩꯈꯣꯏꯁꯤꯅ ꯑꯩꯈꯣꯏꯁꯤꯅ ꯀꯩꯅꯣ ꯑꯩꯈꯣꯏꯁꯤꯅ ꯃꯌꯥꯝ ꯑꯣꯜ ꯔꯥꯎꯟꯗꯦꯗꯅꯦꯕ ꯑꯩꯈꯣꯏꯁꯤꯅ ꯀꯩ ꯍꯥꯏꯅꯤ ꯉꯝꯗ꯭ꯔꯒꯁꯨ ꯍꯣꯏ ꯉꯝꯅꯕ ꯈꯣꯠꯅꯔꯥꯞ ꯇꯧꯕ ꯍꯥꯏꯇꯥꯥꯔꯦꯅꯦ ꯑꯇꯩ ꯑꯇꯩꯁꯤꯅ ꯑꯩꯈꯣꯏ ꯉꯝꯗꯤ ꯉꯝꯒꯗꯕ ꯉꯝꯃꯣꯏꯅ ꯍꯥꯏꯔꯒꯁꯨ ꯑꯩꯈꯣꯏ ꯍꯣꯠꯅꯅꯤꯡꯗꯕ ꯍꯥꯏꯇꯥꯔꯦꯅꯦ ꯉꯝꯅꯕ ꯍꯣꯠꯅꯗꯕꯗꯣ ꯑꯗꯨ ꯑꯣꯏꯌꯦꯕ ꯑꯗꯨꯅꯤꯅꯦ ꯄꯣꯠꯁꯦ ꯈꯦꯠꯅꯕꯁꯦ ꯍꯣꯏ ꯄꯣꯠꯁꯦ ꯑꯩꯈꯣꯏꯅ ꯑꯩꯈꯣꯏꯅꯕꯨ ꯇꯧꯔꯗꯤ ꯑꯗꯨꯝ ꯉꯝꯒꯅꯤ ꯃꯣꯏꯅ ꯇꯧꯔꯒꯗꯤ ꯉꯝꯃꯣꯏ ꯅꯠꯇ꯭ꯔꯥ ꯑꯩꯈꯣꯏꯅꯕꯨ ꯇꯧꯔꯒꯗꯤ ꯑꯗꯨꯝ ꯆꯥꯛ ꯑꯅꯤꯃꯛ ꯆꯥꯛꯁꯨ ꯌꯦꯟꯁꯥꯡ ꯑꯗꯨꯝ ꯄꯨꯈꯠꯂꯛꯀꯅꯤ ꯃꯣꯏꯅ ꯇꯧꯔꯒꯅ ꯍꯦꯛ ꯌꯦꯟ ꯌꯦꯟꯁꯥꯡ ꯑꯃ ꯍꯦꯛ ꯄꯨꯈꯠꯂꯛꯀꯅꯤ ꯆꯥ ꯑꯃ ꯍꯦꯛ ꯄꯨꯈꯠꯂꯛꯀꯅꯤ ꯅꯠꯇ꯭ꯔꯥ
ꯑꯗꯣ ꯀꯩꯅꯣꯅꯦ ꯍꯛꯆꯥꯡꯁꯦ ꯂꯣꯏꯔꯝꯗꯥꯏꯁꯤꯗ ꯑꯩꯈꯣꯏꯁꯨ ꯁꯣꯟꯖꯤꯜꯂꯛꯑꯁꯦ
ꯍꯣꯏ ꯁꯣꯜꯂꯁꯦ ꯁꯣꯜꯂꯁꯦ ꯌꯥꯝ ꯌꯥꯝ ꯁꯣꯟꯕ ꯗꯔꯀꯥꯔ ꯑꯣꯏꯔꯦ ꯑꯩꯈꯣꯏ ꯍꯧꯖꯤꯛ ꯍꯥꯏꯕꯗꯤ ꯂꯣꯏꯁꯨ ꯂꯣꯏꯗꯣꯔꯦ ꯂꯣꯏꯁꯨ ꯂꯣꯏꯗꯔꯦ ꯑꯗꯨꯗꯨꯒꯤ ꯁꯣꯟꯖꯤꯟꯕꯅ ꯍꯦꯟꯅ ꯐꯔꯅꯤꯕ ꯀꯩꯒꯤꯅꯣ ꯍꯥꯏꯗꯤ ꯑꯩꯈꯣꯏꯗ ꯑꯗꯨꯝ ꯎꯝ ꯂꯥꯛꯀꯥꯗꯧꯔꯦꯕ ꯄꯣꯠꯁꯦ
ꯑꯗꯨꯅ ꯁꯣꯟꯕ ꯑꯃ ꯗꯔꯀꯥꯔ ꯑꯣꯏꯔꯦꯕ
ꯑꯣꯏꯔꯦ ꯑꯣꯏꯔꯦ ꯍꯣꯏ ꯀꯥꯟꯅꯗꯦ ꯀꯥꯟꯅꯗꯦ ꯀꯔꯤꯕꯨ ꯀꯥꯟꯅꯔꯨꯅꯤ ꯍꯛꯆꯥꯡ ꯁꯣꯟꯗ꯭ꯔꯥꯗꯤ ꯑꯩꯈꯣꯏ ꯀꯥꯟꯅꯕ ꯀꯩꯝ ꯂꯩꯇꯦ ꯑꯩꯈꯣꯏ ꯍꯛꯆꯥꯡ ꯀꯜꯂꯒ ꯀꯥꯟꯅꯕ ꯂꯩꯇꯦꯕ ꯑꯩꯈꯣꯏ ꯀꯜꯂꯒ ꯍꯦꯟꯅ ꯏꯁꯥ ꯋꯥꯏꯑꯦꯕ
ꯃꯥꯅꯦ ꯍꯥꯏꯗꯤ ꯑꯩꯈꯣꯏ ꯅꯣꯏꯔꯦ ꯆꯥꯎꯔꯦꯅ ꯑꯩꯈꯣꯏꯁꯦ ꯍꯛꯆꯥꯡ ꯑꯗꯨꯝ ꯀꯥꯟꯅꯤ ꯂꯥꯟꯒꯅꯤ
ꯎꯝ ꯂꯥꯟꯒꯅꯤ ꯂꯥꯟꯒꯅꯤ ꯑꯩꯈꯣꯏꯒꯤꯁꯨ ꯑꯁꯣꯟꯕ ꯃꯐꯝ ꯂꯩ ꯅꯠꯇ꯭ꯔꯥ ꯑꯗꯣ ꯑꯩꯈꯣꯏꯅ ꯁꯣꯜꯂꯒꯁꯨ ꯑꯩꯈꯣꯏ ꯉꯝꯅꯕ ꯑꯗꯨꯝ ꯇꯧꯖꯕꯩ ꯋꯥꯅꯦꯕ ꯃꯌꯦꯛ ꯃꯌꯦꯛꯀꯤꯗꯤ ꯑꯩꯈꯣꯏꯁꯦ ꯁꯣꯜꯂꯤꯕ ꯃꯤ ꯑꯃꯅꯦꯕ
ꯀꯩꯗꯧꯕꯒꯤ ꯍꯛꯆꯥꯡ ꯉꯥꯝꯃꯣꯢꯗꯣꯏꯅꯣ ꯕꯥꯇꯤꯜ ꯑꯅꯤ ꯑꯍꯨꯝ ꯑꯅꯤ ꯑꯍꯨꯝ ꯊꯥꯡꯕ ꯂꯣꯏ ꯉꯝꯃꯤꯕ ꯉꯥꯛꯇ ꯉꯥꯛꯇꯅꯤ
ꯃꯥꯅꯦ ꯃꯥꯅꯦ ꯃꯥꯅꯦ ꯑꯗꯨꯒ ꯀꯩꯁꯨ ꯅꯠꯇ꯭ꯔꯀꯥꯟꯗꯅ ꯍꯦꯛ ꯄꯨꯈꯠꯄ ꯉꯝꯗꯦꯒꯨꯝꯕ ꯑꯗꯨꯒꯨꯝꯕꯁꯦ ꯂꯥꯛꯑꯦꯕ ꯄꯣꯠꯁꯦ ꯃꯁꯥ ꯃꯁꯥꯒꯤꯅꯤ ꯍꯥꯏꯔꯒꯗꯤ ꯂꯣꯏ ꯉꯝꯅꯤꯕ ꯃꯤꯁꯤꯡꯁꯦ ꯍꯣꯏ ꯃꯤ ꯑꯩꯈꯣꯏ ꯄꯨꯟꯅ ꯃꯤ ꯃꯌꯥꯝꯒꯤ ꯄꯨꯜꯂꯒꯅꯤ ꯍꯥꯏꯇꯥꯥꯔꯒꯗꯤ ꯑꯩ ꯉꯝꯗꯗꯅ ꯄꯨꯈꯠꯂꯛꯇ꯭ꯔꯕꯅꯤ ꯁꯤ ꯉꯥꯛꯇꯅꯦ ꯄꯣꯠꯁꯦ ꯑꯗꯨꯅ ꯑꯩꯈꯣꯏꯁꯤ ꯌꯥꯗꯦ
ꯈꯟꯕ ꯑꯗ ꯇꯧꯒꯦ ꯈꯜꯂꯛꯄꯁꯤꯗ
ꯍꯦꯛꯇ ꯉꯝꯃꯛꯇꯕ ꯑꯩꯈꯣꯏꯗꯤ ꯃꯤꯅꯨꯡꯁꯤꯁꯦ
ꯄꯨꯂꯞ ꯇꯧꯕꯅ ꯐꯔꯦꯗ ꯍꯥꯏꯕ ꯍꯦꯛꯇ ꯂꯥꯛꯄ
ꯍꯣꯏ ꯃꯤꯅꯨꯡꯁꯤꯁꯦ ꯑꯩꯗꯤ ꯃꯤꯅꯨꯡꯁꯤꯁꯦ ꯌꯥꯝ ꯆꯥꯎꯒꯜꯂꯦꯕ ꯄꯣꯛꯀꯜꯂꯦꯕ ꯌꯥꯗꯦꯕ
ꯀꯅꯥꯅꯣ ꯑꯃꯨꯛ ꯇꯧꯔꯛꯏꯖꯤꯅ
ꯈꯔꯜ ꯈꯔꯟ ꯀꯩꯅꯣ ꯂꯥꯡꯕ ꯃꯥꯜꯂꯦꯀꯣ ꯑꯩꯈꯣꯏꯒꯤ ꯀꯩꯅꯣꯁꯦ ꯑꯟꯗꯔꯁ ꯇꯦꯟ ꯇꯧꯗꯦ ꯃꯣꯏꯅ ꯋꯥꯔꯤ ꯁꯥꯟꯅꯔꯒꯗꯤ ꯑꯩꯈꯣꯏ ꯂꯥꯡꯕ ꯌꯥꯗꯦ ꯍꯥꯏꯕꯒꯤ ꯄꯣꯛ ꯑꯃꯗꯤ ꯂꯥꯛꯀꯅꯤ ꯑꯗꯨꯒ ꯑꯈꯣꯏꯅꯒ ꯇꯧꯔꯒꯗꯤ ꯁꯨꯝ ꯌꯥꯔꯛꯇꯕ ꯍꯥꯏꯇꯥꯔꯦꯅꯦ
ꯑꯗꯨ ꯈꯤꯇꯪꯗꯤ
ꯁꯤ ꯁꯨꯝ ꯂꯥꯛꯄ
ꯈꯪꯐꯝꯗꯤ ꯊꯣꯛꯄ꯭ꯔꯥ ꯍꯥꯏꯅꯗꯤ ꯈꯜꯂꯦꯗꯣ
ꯊꯣꯛꯑꯦ ꯊꯣꯛꯑꯦ ꯌꯥꯝ ꯊꯤ ꯊꯣꯛꯑꯦ ꯈꯪꯐꯝꯗꯤ ꯌꯥꯝ ꯊꯣꯛꯑꯦ ꯑꯗꯣ ꯈꯪꯖꯤꯟꯅꯗꯕ ꯍꯥꯏꯒꯗ꯭ꯔꯥ ꯇꯧꯕ ꯍꯥꯏꯇꯥꯔꯦꯅꯦ
ꯑꯗꯨꯕꯨ ꯀꯩ ꯀꯩꯕꯨ ꯉꯥꯡꯅꯔꯨꯗꯣꯏꯅꯣ
ꯉꯥꯡꯅꯅꯤꯡꯉꯥꯏ ꯂꯩꯇꯦ ꯀꯥꯟꯅ ꯉꯥꯡꯅꯤꯡꯉꯥꯏ ꯃꯊꯧ ꯑꯃꯝ ꯇꯥꯗꯦ ꯃꯁꯤꯗ ꯃꯁꯥ ꯃꯁꯥꯅ ꯒꯌꯥꯟ ꯇꯥꯅꯔꯕ ꯉꯥꯛꯇꯅꯦ ꯍꯧꯖꯤꯛꯇꯤ ꯃꯇꯝꯁꯤꯗꯤ ꯍꯥꯏꯕꯗꯤ ꯂꯩꯔꯤꯁꯤꯡꯁꯦ ꯑꯉꯥꯡ ꯑꯃꯇ ꯅꯠꯅꯗ꯭ꯔꯦꯗꯅ
ꯎꯝ
ꯑꯗꯨꯗꯨꯅ ꯃꯁꯥ ꯃꯁꯥꯅ ꯒ꯭ꯌꯥꯟ ꯇꯥꯟꯅꯔꯛꯑꯗꯕꯅꯦꯕ ꯑꯗꯨ ꯇꯥꯗꯕ ꯍꯥꯏꯇꯥꯔꯦꯅꯦ
ꯍꯣꯏ ꯅꯦꯠꯋꯥꯛꯁꯨ ꯈꯤꯇꯪ ꯅꯨꯡꯉꯥꯏꯇꯕ ꯃꯥꯜꯂꯦꯀꯣ ꯆꯞꯄꯦ
ꯑ ꯅꯨꯉꯥꯏ ꯅꯨꯡꯉꯥꯏꯇꯦ ꯑꯩꯗꯤ ꯅꯦꯠꯋꯥꯛꯁꯦ ꯍꯟꯇꯛꯁꯦ ꯈꯔ ꯅꯨꯡꯉꯥꯏ ꯅꯨꯡꯉꯥꯏꯇ꯭ꯔꯦ ꯀꯩꯒꯤꯅꯣ ꯍꯥꯏꯔꯒꯗꯤ ꯈꯪꯗ꯭ꯔꯦ ꯑꯩꯁꯨ ꯀꯩꯒꯤꯅꯣꯕꯨꯗꯤ
ꯀꯩꯅꯣꯅꯦ ꯅꯣꯡ ꯆꯤꯡꯒꯤ ꯐꯤꯕꯝꯁꯤꯅꯅꯦ ꯌꯥꯗ꯭ꯔꯤꯁꯦ
ꯍꯣꯏ ꯑꯗꯨ ꯅꯣꯡ ꯆꯨꯗ꯭ꯔꯒꯁꯨ ꯑꯩꯒꯤꯗꯤ ꯃꯁꯥꯒꯤ ꯑꯣꯏꯅ ꯅꯨꯡꯉꯥꯏꯇꯕꯣꯏ ꯀꯩꯕꯣꯏ ꯇꯧꯕ ꯍꯥꯏꯇꯥꯔꯦꯅꯦ ꯑꯗꯨꯅ ꯈꯪꯗ ꯇꯧꯔꯤꯁꯦ
ꯑꯗꯣ ꯁꯤꯝꯗꯣ ꯑꯃ ꯁꯤꯟꯗꯣꯛꯄ ꯌꯥꯔꯗꯤ ꯑꯃ ꯑꯣꯏꯅ ꯁꯤꯟꯗꯣꯛꯑꯣꯗꯅ
ꯁꯤꯝ ꯁꯤꯟꯕ ꯍꯥꯏꯁꯤꯁꯨ ꯄꯩꯁꯥꯅꯤ ꯅꯠꯇ꯭ꯔꯥ ꯑꯩꯈꯣꯏꯒꯤ ꯏꯁꯥꯒꯤ ꯇꯥꯅꯕꯒꯤ ꯥ ꯇꯥ ꯍꯨꯟꯕꯕꯧ ꯉꯝꯗ꯭ꯔꯤꯉꯩ ꯃꯊꯛꯁꯤꯗ ꯑꯩꯈꯣꯏ ꯁꯤꯝ ꯑꯃꯨꯛ ꯁꯤꯜꯂꯒꯗꯤ ꯑꯩꯈꯣꯏ ꯀꯔꯤ ꯑꯣꯏꯒꯅꯤ ꯍꯥꯏꯕ ꯑꯃꯁꯨ ꯂꯥꯛꯏꯕ ꯀꯣꯛꯁꯤꯗ ꯑꯗꯨꯅꯤꯗ ꯄꯣꯠꯁꯦ ꯍꯧꯖꯤꯛꯀꯥꯟꯗꯤ ꯌꯥꯝꯅ ꯋꯥꯅꯔꯦꯕ ꯇꯧꯔꯤꯁꯦ ꯑꯩ ꯏꯁꯥꯒꯤ ꯆꯥꯔꯖ꯭ꯔ ꯃꯔꯤꯕꯧ ꯍꯧꯖꯤꯛ ꯂꯩꯗ꯭ꯔꯤꯕ ꯄꯣꯠꯁꯦ ꯀꯩꯒꯤꯅꯣꯗꯤ ꯉꯝꯗꯗꯅ ꯑꯩꯈꯣꯏ ꯇꯦꯝꯄꯔ ꯕꯧꯗ ꯍꯥꯞ ꯐꯠꯇꯗꯅ ꯑꯩꯈꯣꯏ ꯐꯣꯟꯁꯦ ꯊꯥꯡ ꯊꯥꯡꯀꯠꯂ ꯊꯥꯗ ꯊꯥꯡꯀꯠꯂ ꯊꯥꯗ ꯇꯧꯗꯅ ꯑꯩꯈꯣꯏ ꯍꯧꯖꯤꯛ ꯗꯤꯁꯄ꯭ꯂꯦꯒꯖꯦ ꯆꯥꯏꯔꯦꯕ ꯞꯣꯠꯁꯦ
ꯑꯁ ꯑꯗꯨꯕꯨꯗꯤ ꯀꯩꯅꯣꯅꯦ ꯑ ꯑꯗꯨꯝ ꯃꯥꯟꯅꯔꯤꯀꯣ ꯑꯩꯒ ꯅꯪꯒꯖꯦ ꯑꯝꯍꯥꯅꯦ ꯑꯗꯨꯝ ꯑꯩꯁꯨ ꯐꯣꯟꯁꯦ ꯄꯣꯂꯨꯝ ꯂꯩꯈꯠꯄ ꯌꯥꯗꯗꯅ ꯄ꯭ꯂꯁꯇ꯭ꯔ ꯅꯞꯄꯤꯕ ꯄꯣꯠꯁꯦ
ꯍꯣꯏ ꯍꯥꯏꯗꯤ ꯂꯥꯏꯔꯕꯒꯤ ꯂꯥꯏꯔꯕꯗ ꯂꯥꯏ ꯆꯪꯖꯟꯕ ꯍꯥꯏꯒꯗ꯭ꯔꯥ ꯑꯗꯨ ꯇꯧꯔꯦꯕ ꯄꯣꯠꯁꯦ ꯑꯗꯨꯅꯤꯗ ꯍꯧꯖꯤꯛ ꯍꯧꯖꯤꯛ ꯃꯇꯝꯖꯦ ꯋꯥꯁꯜꯂꯛꯑꯦꯕ ꯁꯨꯝꯁꯨꯝ ꯅꯠꯇꯦ ꯅꯠꯇꯦ ꯋꯥꯁꯜꯂꯛꯑꯦꯕ ꯍꯧꯖꯤꯛꯀꯥꯟꯁꯦ ꯑꯩꯈꯣꯏꯒꯤ ꯄꯩꯁꯥ ꯅꯨꯡꯁꯥ ꯍꯥꯏꯕ ꯑꯃꯁꯨ ꯂꯥꯛꯑꯦ ꯑꯗꯨꯒꯤꯁꯨ ꯃꯊꯛ ꯑꯗ ꯑꯩꯈꯣꯏ ꯂꯩꯇꯕ ꯍꯥꯏꯕ ꯑꯃꯁꯨ ꯂꯥꯛꯑꯦ ꯂꯩꯇ꯭ꯔꯤꯉꯩ ꯂꯩꯇ꯭ꯔꯤꯉꯩ ꯃꯊꯛꯁꯤꯗ ꯑꯃꯨꯛ ꯂꯩꯇꯕꯥ ꯑꯃꯨꯛꯁꯨ ꯂꯥꯛꯁꯜꯂꯦ ꯑꯗꯩꯗꯤ ꯂꯩꯇꯕ ꯃꯌꯥꯝꯁꯤꯅ ꯀꯣꯛ ꯉꯥꯎꯔꯛꯇꯅ ꯑꯩꯈꯣꯏ ꯍꯧꯖꯤꯛ ꯂꯩꯔ ꯇꯥꯔ ꯂꯩꯔꯦꯕ ꯍꯧꯖꯤꯛ
ꯍꯣꯏ ꯂꯩꯇꯕꯅ ꯈꯝ ꯊꯦꯡꯂꯦ ꯍꯧꯖꯤꯛ
ꯍꯣꯏ ꯑꯗꯨꯅ ꯌꯥꯔꯛꯇ꯭ꯔꯦ ꯄꯨꯟꯁꯤꯖꯦ ꯄꯨꯟꯁꯤꯖꯦ ꯍꯤꯡꯕꯗ ꯋꯥꯕ ꯍꯥꯏꯕ ꯇꯥꯡꯀꯛ ꯑꯗꯨ ꯌꯧꯁꯜꯂꯛꯑꯕꯅꯤ
ꯂꯥꯡꯕꯣꯏ ꯀꯩ ꯃꯣꯏ ꯑ ꯀꯣꯜꯂꯤꯛ ꯂꯪꯕꯣꯏ ꯀꯩꯕꯣꯏ꯫
ꯊꯨꯒꯥꯏꯕꯣꯏ ꯀꯕꯣꯏ ꯅꯠꯇ꯭ꯔꯥ
ꯑꯩ ꯀꯩ ꯍꯥꯏꯅꯤ ꯁꯨꯝ ꯒꯔꯣꯡ ꯒ꯭ꯔꯣꯡ ꯍꯥꯏꯕꯒꯤ ꯃꯑꯣꯡꯁ ꯑꯃ ꯂꯥꯥꯡ